ꯑ ꯑꯩꯁꯨ ꯑꯗꯨꯒꯤ ꯍꯧꯒꯦꯅ ꯐꯣꯟ ꯇꯧꯔꯛꯑꯝꯕꯅꯦ ꯑꯩꯁꯦ ꯁꯣꯝ ꯅꯥꯀꯟꯗ ꯊꯕꯛ ꯑꯃ ꯁꯨꯝ ꯆꯤꯂ ꯂꯩꯕ ꯍꯥꯏꯖꯦ ꯑꯗꯨꯅꯅꯦ
ꯍꯣꯏ ꯑꯗꯣ ꯁꯨꯃꯥꯏꯅ ꯇꯧꯁꯦ
ꯎꯝ
ꯑꯈꯣꯏ ꯑꯈꯣꯏꯅ ꯈꯟꯅꯕꯗ ꯁꯨꯃꯥꯏꯅ ꯈꯅꯔꯦꯕꯀꯣ ꯑꯗꯣ ꯚꯥꯏꯒꯤꯁꯨ ꯑꯄꯥꯝꯕꯗꯣ ꯑꯗꯨꯝ ꯍꯥꯏꯔꯛꯑꯣꯕꯀꯣ ꯁꯤꯗꯤ ꯁꯤꯅ ꯐꯅꯤ ꯍꯥꯏꯕꯗꯣ ꯑꯥ ꯀꯩꯅꯣ ꯂꯣꯛ ꯇꯀꯤ ꯔꯦꯁ ꯍꯥꯎꯁ ꯑꯅ ꯂꯩꯕꯗꯣ ꯑꯗꯨꯗ ꯆꯠꯂꯒ ꯑꯀꯣꯏꯁꯁꯦ ꯑꯗꯨ ꯑꯗ ꯄꯨꯜ ꯄꯨꯟꯁꯦꯅ ꯍꯥꯏꯅꯔꯦꯕ ꯍꯣ ꯑ ꯆꯥꯅ ꯊꯛꯅꯕꯗꯨꯅ ꯈꯔ ꯉꯟꯅ ꯆꯠꯂꯛ ꯑꯗꯨ ꯗ ꯑꯣꯏꯅ ꯁꯤꯜꯂꯁꯨ ꯁꯤꯟꯕꯅ ꯐ ꯐꯗꯣꯏꯔꯥ ꯅꯠꯇ꯭ꯔꯒ ꯑꯩꯈꯣꯏ ꯌꯨꯝꯗꯒꯤ ꯊꯣꯡꯉꯒ ꯄꯨꯕꯅ ꯐꯗꯣꯏꯔꯅ ꯍꯥꯏꯕꯗꯣ ꯑꯩꯈꯣꯏ ꯁꯤꯃꯗꯤ ꯑꯩꯈꯣꯏ ꯃꯌꯥꯝ ꯄꯨꯟꯅ ꯈꯟꯅꯖꯦꯅ ꯍꯥꯏꯅꯒꯤꯕꯅꯦ ꯑꯗꯣ ꯑꯩꯈꯣꯏ ꯃꯊꯪ ꯃꯊꯪ ꯄꯥꯎ ꯐꯥꯎꯅꯔꯒ ꯑꯩꯈꯣꯏ ꯅꯨꯃꯤꯠ ꯑꯃ ꯂꯦꯞꯊꯣꯛꯑꯁꯦꯕꯀꯣ
ꯎꯝ
ꯅꯨꯃꯤꯠꯁꯦ ꯂꯨꯞꯊꯣꯛꯑꯒ ꯑꯩꯈꯣꯏ ꯍꯥꯟꯅ ꯈꯟꯅꯔꯁꯦ ꯀꯔꯝ ꯀꯃꯥꯏꯅ ꯇꯧꯕꯅ ꯐꯗꯣꯏꯅꯣ ꯀꯔꯤꯅ ꯐꯗꯣꯏꯅꯣ ꯍꯥꯏꯕꯗꯣ ꯗꯣ ꯏꯇꯥꯎꯕꯤꯒꯤ ꯎꯝ ꯏꯇꯥꯎ ꯑꯇꯩ ꯑꯇꯩꯁꯤꯡꯗꯣ ꯃꯣꯏꯗꯁꯨ ꯍꯥꯏꯈ꯭ꯔꯒꯦ ꯑꯗꯣ ꯚꯥꯏꯒꯤ ꯃꯣꯠꯅ ꯀꯔꯤ ꯂꯩꯕ ꯑꯗ ꯈꯔ ꯍꯥꯏꯔꯛꯑꯣ
ꯑꯥ ꯑꯩ ꯑꯩꯒꯤ ꯑꯣꯏꯕ ꯃꯣꯗ ꯍꯥꯢꯌꯣ ꯍꯥꯏꯇꯥꯥꯔꯒꯗꯤ ꯑꯩꯒꯤ ꯋꯥꯗꯤ ꯀꯩꯅꯣ ꯇꯧꯕꯅ ꯈ꯭ꯋꯥꯏ ꯕꯦꯁꯅꯦ ꯍꯥꯏꯗꯤ ꯍ ꯑꯁ ꯊꯕꯛꯁꯨꯨ ꯆꯠꯄꯁꯦ ꯍꯟꯗꯛꯁꯦ ꯅꯣꯡꯃꯔꯛꯇ ꯊꯕꯛ ꯈꯔ ꯁꯨꯒ꯭ꯔꯦ ꯉꯁꯥꯢ
ꯎꯝ
ꯑꯗꯣ ꯑꯩꯒꯤ ꯑꯣꯏꯕ ꯃꯣꯠꯇꯨꯗꯤ ꯀꯣꯏꯕ ꯆꯠꯄꯁꯦꯀꯣ ꯖꯒꯥꯗꯨ ꯑꯗꯨ ꯑꯈꯣꯏꯁꯤꯗꯒꯤ ꯄꯩꯁꯥ ꯅꯨꯡꯁꯥꯁꯦ ꯐꯖꯅ ꯃꯔꯥꯡ ꯀꯥꯢꯅ ꯍꯥꯢꯇꯥꯔꯦ ꯄꯥꯅ ꯑꯗꯨꯝ ꯈꯥꯏꯒꯠꯅꯦꯗꯅꯀꯣ
ꯍꯣꯏ ꯑꯗꯨꯒꯤ ꯃꯇꯥꯡꯗꯁꯨ ꯂꯣꯏꯅ ꯈꯟꯅꯔꯗꯕꯅꯦ ꯍꯧꯖꯤꯛ ꯑ ꯑꯩꯅ ꯍꯥꯏꯔꯤ ꯅꯨꯃꯤꯠꯁꯦ ꯑꯗ ꯑꯗꯣ ꯍꯧꯖꯤꯛ ꯑꯩꯅ ꯍꯥꯏꯅꯤꯡꯉꯤꯁꯤꯅ ꯁꯨꯝ ꯇꯥꯟꯅꯁꯦꯕ ꯑꯩꯈꯣꯏ ꯁꯨꯝ ꯍꯧꯖꯤꯛ ꯋꯥꯔꯤ ꯁꯥꯟꯅꯕꯁꯤꯗ ꯑꯇꯩ ꯑꯇꯩꯁꯨ ꯍꯌꯦꯡ ꯑꯩꯈꯣꯏꯅ ꯑꯃꯨꯛ ꯍꯥꯏꯕ ꯌꯥꯏꯗꯅ ꯆꯥꯕ ꯆꯥꯕ ꯊꯛ ꯄꯒꯤ ꯄꯣꯠ ꯆꯩꯩꯁꯦ ꯑꯩꯈꯣꯏ ꯌꯨꯝꯗꯒꯤ ꯑꯣꯏꯅ ꯑꯦꯔꯦꯟꯖ ꯇꯧꯔꯒ ꯑꯥꯗ ꯊꯣꯡꯉꯨꯕꯅ ꯐ
ꯍꯣꯏꯩꯅ ꯇꯧꯔꯨꯁꯦ ꯑꯗꯨ ꯅꯠꯇ꯭ꯔꯁꯨ ꯇꯔꯁꯨ ꯑꯗꯨꯝ ꯃꯣꯏꯗ ꯗꯥꯏꯔꯦꯛ ꯑꯣꯗꯔ ꯇꯧꯍꯜꯂꯒꯅꯦ ꯃꯣꯢꯅ ꯑꯗꯨꯒꯤ ꯑꯩꯈꯣꯏꯅ ꯑꯗ ꯑꯗꯨꯝ ꯊꯣꯡꯖ ꯊꯛꯆꯕꯁꯨ ꯑꯗꯨꯝ ꯌꯥꯏꯑꯕ ꯑꯩꯈꯣꯏꯅ ꯁꯤꯗꯗꯒꯤ ꯀꯩꯝꯇ ꯄꯨꯗꯕꯤ ꯆꯠꯂꯒꯁꯨ
ꯑꯥ ꯑ ꯑꯗꯨꯁꯨ ꯑꯗꯨ ꯍꯣꯏ ꯑꯗꯨꯃꯥꯏꯅ ꯂꯩꯕꯗꯨꯁꯨ ꯌꯥꯝ ꯐꯩ ꯑꯗꯣ ꯄꯩꯁꯥ ꯅꯨꯡꯁꯥꯒꯗꯤ ꯀꯌꯥꯝ ꯀꯌꯥꯝ ꯆꯥꯎꯅ ꯂꯅꯣ ꯍꯥꯏꯁꯤ ꯆꯞ ꯆꯥꯅ ꯑꯩꯁꯨ ꯈꯪꯕ ꯉꯝꯗꯦ ꯗꯦ ꯕꯥꯏꯗꯤ ꯈꯪꯕꯒ ꯈꯪꯕ꯭ꯔꯣ
ꯉꯝꯕꯁꯦ ꯑꯗꯨꯝ ꯑꯩꯅ ꯉꯨꯛꯇ ꯑꯃꯨꯛꯇꯪ ꯆꯠꯂꯤꯌꯦ ꯑꯩꯈꯣꯏ ꯀꯣꯂꯦꯖ ꯇꯝꯃꯤꯟꯅꯕ ꯏꯃꯥꯟꯅꯕꯒꯤ
ꯎꯝ
ꯑꯗꯨ ꯆꯠꯄ ꯀꯥꯟꯗꯗꯤ ꯑꯗꯨꯝ ꯈꯪꯅꯕꯁꯨ ꯑꯣꯏꯕ ꯍꯥꯏꯇꯥꯔꯦ
ꯑ
ꯏꯃꯥꯟꯅꯕꯗꯣ ꯑꯗꯨꯝ ꯃꯣꯏ ꯑꯗꯥꯏ ꯑꯅꯛꯄ ꯁꯔꯥꯎꯟꯗꯤꯡ ꯑꯗꯥꯏꯗꯒꯤꯅꯦꯕꯀꯣ ꯑꯗꯣ ꯃꯣꯏ ꯗ꯭ꯔꯥꯏꯕꯔ ꯈꯪꯅ ꯆꯥꯟꯅꯕꯁꯨ ꯑꯣꯏꯔꯦ ꯑꯗꯨꯗ ꯃꯣꯏ ꯍꯥꯏꯅꯗꯨꯗꯅꯤ ꯨ ꯂꯤꯁꯤꯡ ꯃꯔꯤ ꯃꯉꯥ ꯇꯔꯨꯛ ꯇꯔꯦꯠ ꯁ꯭ꯋꯥꯏꯒꯤ ꯃꯌꯥꯗ ꯍꯥꯏꯇꯥꯔꯦ ꯑꯗꯨꯝ ꯥ ꯑꯗꯨꯋꯥꯏꯗ ꯑꯗꯨꯝ ꯌꯥꯁꯟꯅꯒꯤꯕ ꯑꯗꯨꯒ ꯆꯥꯕ ꯊꯛꯄ ꯈꯣꯠꯄ ꯑꯗꯨꯗꯤ ꯑꯗꯨꯝ ꯃꯣꯏ ꯑꯩꯈꯣꯏꯅꯁꯨ ꯈꯔ ꯑꯣꯔꯗꯔ ꯈꯔ ꯇꯧꯔꯦ ꯑꯗꯒꯤ ꯃꯥꯅꯕꯣꯏꯁꯨ ꯃꯌꯨꯝ ꯅꯛꯑꯕꯅꯤꯅ ꯑꯗꯨꯝ ꯃꯣꯏꯗꯒꯤ ꯈꯔ ꯈꯔ ꯑꯗꯨꯝ ꯂꯧꯔꯒ ꯑꯗꯨꯝ ꯇꯧꯔꯦꯕ ꯑꯣꯔꯄꯥꯁꯦ
ꯍ
ꯑꯁ ꯃꯐꯝꯗꯨꯒꯤ ꯐꯖꯕꯗꯨ ꯗꯤꯕ ꯕꯥꯏ ꯆꯠꯇ ꯃꯤꯅꯗꯤ ꯈꯪꯉꯔꯣꯏꯌꯦ
ꯎꯝ ꯆꯠꯄꯁꯦ ꯈꯔ ꯑꯩꯈꯣꯏ ꯑꯗꯨꯃꯥꯏꯅ ꯑꯥꯗ ꯑꯦꯔꯦꯟꯖ ꯇꯧꯗꯧꯕ ꯑꯣꯏꯇꯥꯔꯒꯗꯤ ꯑꯩꯈꯣꯏ ꯁꯤꯗꯒꯤ ꯈꯔ ꯉꯟꯅ ꯆꯠꯂꯦꯗꯅꯀꯣ ꯍꯥꯏꯗꯤ ꯐꯖꯕꯥ ꯑꯇꯩ ꯑꯇꯩ ꯃꯐꯝꯁꯨ ꯃꯌꯥꯝ ꯑꯃ ꯌꯦꯡꯕ ꯅꯪꯍꯧꯅꯕꯀꯣ
ꯎꯝ
ꯇꯧꯔ ꯇꯧꯁꯤꯔꯅꯁꯨ ꯈꯜꯂꯤ
ꯑꯩꯈꯣꯏ ꯅꯣꯡꯃ ꯑꯍꯤꯡ ꯂꯦꯛ ꯄꯗꯤ ꯀꯔꯤ ꯀꯥꯏꯕ
ꯑꯗꯨ ꯑꯩꯈꯣꯏꯒꯤ ꯑꯣꯏꯅꯕꯨꯗꯤ ꯌꯥꯔꯦꯕꯀꯣ ꯑꯇꯩ ꯑꯇꯩ ꯑꯩꯈꯣꯏ ꯃꯔꯨꯞꯁꯤꯡ ꯃꯔꯨꯞꯁꯤꯡ ꯑꯇꯩꯁꯤꯡꯗꯣ ꯃꯣꯏꯗ ꯃꯣꯏ ꯃꯣꯏ ꯌꯥꯎꯔꯒ ꯈꯟꯅꯗ꯭ꯔꯒꯗꯤ ꯅꯨꯡꯉꯥꯏꯔꯔꯣꯏꯅꯦ ꯕꯥꯏ ꯁꯤꯒꯤ ꯁꯤꯒꯤ ꯃꯇꯥꯡꯁꯤꯃꯗꯤ
ꯍ ꯆꯨꯝꯃꯦ ꯆꯨꯝꯃꯦ
ꯑꯩ ꯑꯩꯒ ꯕꯥꯏ ꯈꯛꯇ ꯁꯪꯉꯒ ꯁꯪꯉꯒ ꯃꯣꯏꯇꯩꯩꯅ ꯁꯪꯉꯝꯗ꯭ꯔꯒꯗꯤ ꯑꯃꯨꯛꯁꯨ ꯅꯨꯡꯉꯥꯏꯔꯣꯏꯗꯣꯏꯅꯦꯕ
ꯃꯥꯅꯤ ꯃꯥꯅꯤ ꯆꯨꯝꯃꯤ ꯆꯨꯝꯃꯤ
ꯑꯁꯤꯒꯤꯁꯤꯅ ꯀꯣꯟꯅ ꯈꯟꯅꯔꯁꯦꯕꯀꯣ
ꯎꯝ
ꯑ ꯑꯩꯅ ꯁꯨꯃꯥꯏꯅ ꯈꯜꯂꯤ ꯒꯥꯔꯤꯁꯦ ꯑꯅꯤꯒꯨꯝꯕ ꯇꯧꯖꯤꯔꯅ ꯍꯥꯏꯅ ꯑꯃ ꯈꯛꯇꯪꯅ ꯗꯤ ꯅꯨꯡꯉꯥꯏꯔꯔꯣꯏꯗꯕ ꯚꯥꯏꯒꯤ ꯚꯥꯏꯅ ꯀꯔꯤ ꯈꯜꯂꯤꯕ
ꯌꯥꯏꯑꯦ ꯑꯩꯁꯨ ꯑꯗꯨꯃꯥꯏꯅ ꯒꯥꯔꯤꯒꯤꯗꯤ ꯑꯗꯨꯝ ꯏꯀꯣꯝ ꯀꯣꯝꯅ ꯑꯗꯨꯝ ꯇꯣꯡꯉ ꯆꯠꯈꯤꯕꯁꯤꯅ ꯐꯩꯌꯦ ꯑꯗꯨꯕꯣ ꯍꯧꯖꯤꯛ ꯉꯝꯗꯕꯒꯤ ꯋꯥꯅꯤ
ꯑꯗꯒꯤ ꯑꯃꯨꯛꯁꯨ ꯄꯩꯁꯥꯗꯨꯁꯨ ꯆꯥꯎꯅ ꯆꯥꯎꯅ ꯈꯥꯏꯕꯁꯦ ꯅꯨꯡꯉꯥꯏꯗꯣ ꯍꯥꯏꯗꯤ ꯍꯧꯖꯤꯛ ꯄꯩꯁꯥꯥꯁꯦ ꯑꯗꯨꯝ ꯃꯤꯁꯦ ꯃꯔꯥꯡ ꯀꯥꯏꯅ ꯂꯩꯅꯗꯝꯅꯤꯅꯀꯣ ꯆꯥꯎꯔꯥꯛꯄꯝ ꯃꯑꯣꯡ ꯌꯦꯡꯉꯒ ꯑꯗꯨꯝ ꯆꯥꯡ ꯑꯃꯗ ꯁꯨꯃꯥꯏꯅ ꯄꯩꯁꯥꯁꯦ ꯀꯜꯂꯦꯛꯁꯟ ꯇꯧꯁꯦꯅꯁꯨ ꯈꯜꯂꯤ
ꯎꯝ ꯎꯝ
ꯑꯗꯣ ꯑꯇꯩ ꯑꯇꯩ ꯃꯐꯝ ꯀꯔꯥꯏ ꯀꯔꯥꯏꯗ ꯐꯖꯕ ꯂꯩꯕ ꯑꯩꯈꯣꯏ ꯍꯧꯖꯤꯛ ꯂꯣꯛꯇꯥꯛꯀꯤ ꯃꯐꯝꯗꯨꯃꯗꯤ ꯆꯠꯂꯅꯤꯀꯣ ꯐꯖꯔꯅꯤ ꯌꯥꯔꯦ ꯑꯗꯨꯗꯨꯃ ꯑꯗꯨꯒ ꯑꯇꯩ ꯑꯇꯩ ꯀꯥꯏ ꯀꯥꯏꯗ ꯆꯠꯁꯦꯕ
ꯌꯥꯗꯤ ꯌꯥꯕꯖꯥꯅꯦ ꯑꯩꯈꯣꯏ ꯆꯠ ꯆꯠꯄꯁꯦꯀꯣ ꯑꯩꯈꯣꯏ ꯇ꯭ꯔꯤꯞꯁꯦ ꯎꯝ ꯅꯨꯠꯃꯤꯠ ꯅꯤꯅꯤ ꯍꯨꯝꯅꯤꯃꯨꯛ ꯁꯨꯃꯥꯏꯅ ꯇꯧꯔꯒꯗꯤ ꯁꯨꯃꯥꯏꯅꯒ ꯆꯠꯂꯗꯤ ꯑꯗꯨꯝ ꯏꯀꯣꯟꯗ ꯀꯣꯟꯅꯔꯅꯤ
ꯎꯝ ꯑꯩꯗꯤ ꯑꯥꯎꯠꯁꯥꯏꯠꯇꯕꯨ ꯆꯠꯅꯤꯡꯉꯤꯗ
ꯑꯗꯣ ꯎꯝ ꯑꯥꯎꯠꯁꯥꯏꯠꯇꯁꯨ ꯌꯥꯏ ꯑꯗꯣ ꯁꯥꯏꯅ ꯇꯧꯁꯤ ꯍꯟꯗꯛꯀꯤꯁꯤꯗꯤ ꯑꯩꯈꯣꯏ ꯃꯅꯤꯄꯨꯔ ꯃꯅꯨꯡꯁꯤ ꯍꯥꯟꯅ ꯆꯠꯊꯣꯛꯑꯦꯗꯅ ꯀꯣ ꯑꯗꯨꯗꯨꯒ ꯑ ꯊꯥ ꯑꯃ ꯑꯅꯤꯃꯨꯛ ꯂꯩꯔꯒ ꯊꯕꯛ ꯍꯥꯏꯗꯤ ꯁꯪꯅꯕ ꯉꯥꯏꯔꯦꯗꯅ ꯑꯗꯨꯗꯨꯒ ꯑꯥꯎꯠꯁꯥꯏꯠꯇ ꯐꯖ ꯐꯖꯕ ꯃꯐꯝ ꯒꯋꯥꯒꯨꯝꯕ ꯃꯥꯜꯗꯤꯞꯁꯀꯨꯝꯕ ꯁꯨꯝꯕꯁꯦꯀꯣ ꯑꯁꯤꯗꯁꯨ ꯆꯠꯄ ꯌꯥꯏꯅꯦ
ꯎꯝ ꯑꯗꯩꯗꯤ ꯂꯥꯗꯥꯛꯁꯨ ꯌꯥꯝ ꯆꯠꯅꯩꯌꯦ
ꯎꯝ ꯌꯥꯏ ꯑꯗꯨꯁꯨ ꯑꯗꯨ ꯆꯠꯄꯁꯨ ꯌꯥꯏ ꯑꯗꯨꯗꯨꯅ ꯀꯣꯟꯅ ꯈꯟꯅꯔꯁꯦ ꯑꯣ ꯕꯥꯏ ꯑꯩꯈꯣꯏ ꯍꯧꯖꯤꯛ ꯏꯁ ꯑꯩꯈꯣꯏ ꯆꯠꯀꯗꯕꯁꯦ ꯁꯤꯗꯤ ꯑꯩꯈꯣꯏ ꯗꯦꯠ ꯐꯤꯛꯁꯁꯨ ꯇꯧꯗ꯭ꯔꯤꯕꯀꯣ ꯑꯩꯈꯣꯏ ꯑꯗꯣ ꯁꯨꯃꯥꯏꯅ ꯇꯧꯁꯦ ꯑꯩꯈꯣꯏ ꯄꯨꯟꯒꯗꯕ ꯅꯨꯃꯤꯠ ꯗꯦꯠ ꯇꯥꯥꯟꯅ ꯐꯤꯛꯁ ꯇꯧꯊꯣꯛꯑꯁꯦꯕꯀꯣ ꯑꯗꯨꯒ ꯑꯩꯈꯣꯏ ꯋꯥꯁꯦ ꯈꯟꯅ ꯊꯣꯛꯑꯦꯗꯅ ꯋꯥꯁꯦ ꯈꯟꯅꯔ ꯑꯗꯨ ꯃꯇꯨꯡꯗ ꯍꯧꯖꯤꯛ ꯑꯩꯈꯣꯏ ꯆꯠꯀꯗꯕ ꯅꯨꯃꯤꯠꯁꯦ ꯁꯤꯃ ꯂꯦꯞꯊꯣꯛꯑꯁꯦ ꯑꯗꯨꯒ ꯆꯥꯕ ꯊꯛꯄ ꯀꯔꯤ ꯀꯔꯥ ꯄꯨꯜꯂꯞ ꯂꯣꯏꯅ ꯄꯥꯊꯣꯛ ꯄꯥꯁꯤꯟ ꯇꯧꯔꯒ ꯁꯨꯃꯥꯏꯅ ꯇꯧꯔꯖꯦ ꯍꯧꯖꯤꯛꯀꯤ ꯑꯩꯈꯣꯏ ꯄꯨꯟꯒꯗꯕ ꯅꯨꯃꯤꯠꯁꯤꯗ ꯑꯗꯣ ꯄꯩꯁꯥꯖꯦ ꯀꯌꯥꯃꯨꯛ ꯀꯗꯤ ꯈꯥꯏꯅꯔꯗꯤ ꯏꯇꯥꯎ ꯑ ꯚꯥꯏꯒꯤ ꯋꯥꯈꯜꯗ ꯀꯣꯅꯥ ꯗꯧꯕ ꯃꯥꯜꯂꯤ
ꯄꯩꯁꯥꯁꯦ ꯑꯗꯨꯝ ꯌꯥꯔꯒꯗꯤ ꯑꯃꯃꯝ ꯄꯨꯊꯣꯛꯅꯕ ꯍꯥꯏꯗꯤ ꯀꯣꯟꯅꯗ꯭ꯔ ꯂꯦꯝ ꯄꯥꯔꯁꯨ ꯑꯗꯨꯝ
ꯌꯥꯏ ꯌꯥꯏ
ꯍꯟꯗꯣꯛꯅꯔꯖꯨ ꯌꯥꯏꯗꯅꯀꯣ ꯑꯗꯨ ꯑꯗꯨꯃꯥꯏꯅ ꯇꯧ ꯂꯣꯏꯅꯃꯛ ꯀꯩꯅꯣ ꯇꯧꯅꯣ
ꯎꯝ ꯎꯝ ꯌꯥꯏ
ꯑꯃꯨ ꯄꯩꯁꯥꯗꯣꯀꯣ
ꯑ
ꯗꯨꯒꯤꯅꯤꯗ
ꯑꯗꯨꯗꯤ ꯎꯝ ꯑꯃꯗꯣ ꯍꯣꯏ ꯑꯃꯗꯨꯗ ꯂꯦꯞꯄꯁꯦ ꯑꯃꯗꯨꯗ
ꯃꯌꯥꯝ ꯑꯗꯨꯗꯕꯨꯗꯤ ꯂꯦꯞꯄꯁꯦ ꯑꯗꯣ ꯃꯇꯝꯁꯦ ꯁꯨꯝ ꯆꯥꯎꯔꯛꯄ ꯇꯣꯝꯕ ꯏꯕꯥꯅꯤꯃꯥ ꯍꯥꯏꯗꯤ ꯃꯌꯥꯝꯅꯁꯨ ꯁꯪꯒꯗꯕ ꯃꯇꯝꯖꯦ ꯑ ꯈꯪꯖꯦꯕ ꯍꯥꯏꯗꯤ ꯀꯔꯝꯕ ꯅꯨꯃꯤꯠꯇꯅ ꯆꯠꯂꯒꯗꯤ ꯅꯣꯡꯁꯤꯡ ꯀꯩꯀꯥ ꯍꯥꯏꯕ ꯑꯃꯁꯨ ꯂꯩꯕꯅꯤꯅ
ꯎꯝ ꯑꯗꯣ ꯏ ꯚꯥꯏ ꯅꯣꯡ ꯀꯩꯀꯥꯁꯤꯗꯤ ꯍꯣꯏ ꯋꯦꯗꯔꯗꯣ ꯍꯣꯏ ꯋꯦꯗꯔ ꯔꯤꯄꯣꯔꯠꯇ ꯌꯦꯡꯁꯤ ꯑꯗꯨꯒ ꯃꯌꯥꯝꯒꯤ ꯁꯪꯅꯕ ꯃꯇꯝ ꯍꯥꯏꯔꯒꯗꯤ ꯁꯟꯗꯦꯁꯤꯅ ꯈ꯭ꯋꯥꯏꯗꯩ ꯕꯦꯁ ꯑꯣꯏꯒꯗ꯭ꯔꯥ ꯍꯥꯏꯅ ꯈꯜꯂꯤ
ꯎꯝ ꯍꯣꯏ ꯁꯟꯗꯦꯁꯦ ꯀꯩꯅꯣꯒꯨꯝꯕ ꯈꯔꯗ ꯤ ꯑꯃ ꯁꯪꯅꯩ ꯀꯅꯥꯒꯨꯝꯕ ꯈꯔꯗꯗꯤ ꯁꯨꯇꯤ ꯂꯩꯕ ꯅꯨꯃꯤꯠꯁꯤꯅ ꯍꯦꯟꯅ ꯍꯥꯏꯗꯤ ꯀꯩ ꯍꯥꯏꯅꯤ ꯊꯕꯛ ꯀꯣꯝꯗꯦꯅ ꯍꯥꯏꯕ ꯃꯤ ꯂꯩꯌꯦꯕ
ꯍꯣꯏꯅꯦ ꯍꯣꯏꯅꯦ ꯑꯗꯨꯕꯨꯗꯤ ꯆꯨꯝꯃꯤꯅꯦ ꯑꯗꯣ ꯑꯗꯣ ꯑꯅꯝꯕꯅꯗꯤ ꯁꯟꯗꯦꯁꯤꯅꯗꯤ ꯍꯦꯟꯅ ꯐꯩ ꯃꯤ ꯍꯥꯏꯗꯤ ꯃꯤ ꯍꯥꯡꯅꯕꯁꯤ ꯁꯟꯗꯦꯗꯗꯤ ꯑꯣꯏꯅꯩꯗꯅ ꯑꯅꯝꯕꯅ ꯍꯣꯏ ꯑꯗꯨꯁꯨ ꯍꯥꯡꯅꯔꯖꯦ ꯀꯃꯥꯏ ꯀꯃꯥꯏ ꯇꯧꯕ ꯈꯣꯠꯄ ꯀꯔꯤ ꯅꯨꯃꯤꯠꯇ ꯌꯥꯕ ꯑꯗꯨ ꯐꯖꯅ ꯇꯥꯊꯣꯛ ꯇꯥꯁꯤꯟ ꯇꯧꯅꯔꯒꯀꯣ ꯑꯗꯣ ꯈꯣꯏ ꯆꯥꯅꯕꯁꯤꯗꯤ ꯀꯔꯤ ꯀꯔꯤ ꯇꯧꯁꯤꯒꯦ
ꯆꯥꯅꯕꯁꯦ ꯑꯗꯨꯝ ꯑꯁ ꯍꯟꯗꯛꯇꯤ ꯀꯩꯅꯣ ꯇꯧꯖꯤꯍꯦ ꯑ ꯈꯣꯏꯖꯩꯒꯤ ꯃꯩꯇꯩ ꯌꯦꯟ ꯐꯖꯕ ꯑꯃ ꯑꯅꯤꯃꯨꯛ ꯑꯗꯨꯃꯥꯏꯅ ꯀꯤꯂꯣ ꯅꯤꯍꯨꯝꯕ ꯅꯤꯍꯨꯝ ꯇꯥꯕ ꯊꯤꯔꯁꯦ ꯑꯗꯨ ꯑꯗꯨ ꯇꯩ ꯌꯦꯜꯂ ꯈꯧꯃꯦꯜꯂ ꯑꯃ ꯈꯥꯎꯃꯦꯟꯁꯨ ꯃꯍꯤꯛ ꯌꯥꯝ ꯍꯥꯎꯋꯦꯅ ꯍꯥꯏꯕꯅꯤ ꯆꯥꯕꯗ
ꯎꯝ
ꯑꯗꯣ ꯐꯪꯗ ꯐꯪꯗ꯭ꯔꯒꯅ ꯃꯩꯇꯩꯒꯤ ꯑꯗꯨꯃꯥꯏꯅ ꯐꯖꯕ ꯊꯤꯔꯁꯤ ꯑꯗꯨꯒ
ꯎꯝ ꯑꯗꯨꯒ
ꯆꯥꯔꯖꯤ
ꯑ ꯑꯩ ꯑꯩꯅ ꯑ ꯈꯟꯕꯅ ꯁꯨꯝ ꯃꯌꯥꯝ ꯆꯥꯕꯗꯁꯨ ꯈꯔꯁꯨ ꯅꯨꯡꯉꯥꯏꯕ ꯑꯣꯛꯁꯥꯖꯦ
ꯑꯣꯛꯁ ꯑꯁꯤ ꯌꯥꯏ ꯆꯥꯕ ꯀꯩꯝ ꯀꯥꯏ ꯗꯦ
ꯑꯩꯈꯣꯏ ꯆꯞꯅ ꯊꯣꯡꯉꯦꯗꯅꯀꯣ ꯍꯥꯏꯗꯤ ꯃꯩ ꯍꯥ ꯐꯠꯇꯕꯤꯗ ꯆꯝꯅ ꯐꯨꯠꯄꯗꯣ ꯐꯨꯠꯂꯦꯗꯅꯀꯣ ꯑꯗꯨꯗꯨꯒ ꯑꯩꯈꯣꯏ ꯌꯦꯟꯁꯤꯅ ꯃꯍꯤ ꯍꯥꯞꯄꯒ ꯃꯩꯇꯩ ꯌꯦꯟꯅꯔꯛꯄꯅꯤꯅ ꯃꯍꯤ ꯍꯥꯞꯄꯒ ꯊ‌ꯣꯡꯉꯒ ꯆꯥꯈꯔꯁꯨ ꯌꯥꯏꯗꯅ
ꯑꯗꯨꯁꯨ ꯌꯥꯝ ꯐꯩ
ꯎꯝ ꯑꯗꯨꯗꯤ ꯑꯗꯨꯃꯥꯏꯅ ꯑꯩꯈꯣꯏ ꯑꯩꯈꯣꯏꯒꯤ ꯋꯥꯈꯟꯗꯕꯨ ꯂꯩꯔꯦ ꯑꯗꯣ ꯑꯩꯈꯣꯏ ꯄꯥꯔ ꯇꯤꯁꯦ ꯑꯣꯛꯁꯥ ꯆꯥꯗꯕ ꯌꯥꯎ ꯌꯥꯎꯕ ꯃꯥꯟꯕ‌ꯔ‌ꯣ ꯈꯪꯕ꯭ꯔꯣ ꯚꯥꯏ
ꯑꯋꯥꯡꯂꯣꯡ ꯀꯩꯅꯣꯒꯤ ꯑꯩꯈꯣꯏꯒꯤ ꯃꯃꯥꯡꯒꯩ ꯑꯋꯥꯡꯂꯣꯡꯒꯤ ꯁꯥꯏꯠꯇ ꯂꯩꯕ ꯏꯃꯥꯟꯅꯕꯗꯣ ꯑꯗꯨ ꯑꯗꯨ ꯃꯥꯗ‌ꯣ ꯈꯔ ꯆꯥꯕꯗ ꯈꯤꯇꯪꯗꯤ ꯌꯦꯡ ꯌꯦꯡ ꯆꯥꯕꯅꯦꯕ
ꯎꯝ
ꯑꯗꯣ ꯃꯥ ꯃꯛꯅ ꯍꯥꯏꯅꯦ ꯑꯇꯩ ꯑꯇꯩꯗꯤ ꯂꯣꯏꯅꯃꯛ
ꯑꯇꯩ ꯑꯇ‌ꯣꯞꯄ ꯃꯔꯨꯞ ꯀꯩꯗꯤ ꯂꯣꯏꯅꯃꯛ ꯑꯗꯨ ꯇꯥꯔꯝꯒꯅꯤꯅ ꯈꯜꯂꯤ ꯍꯧꯖꯤꯛꯀꯤ ꯀꯣꯏ ꯍꯧ ꯂꯩꯕꯩꯅ‌ꯣ
ꯎꯝ ꯎꯝ ꯍꯣꯏꯅ‌ꯦ ꯑꯗꯨꯃꯥꯏ ꯇꯧꯔꯒ ꯇꯧꯅꯔꯁꯤ ꯁꯤꯟꯅꯔꯁꯤꯅꯦ
ꯍꯣꯏꯅꯦ